ꯍꯂꯣ ꯀꯅꯣꯔ ꯅꯪ ꯑꯩꯒꯤꯗꯅ ꯄꯥꯏꯔꯛꯄ ꯌꯥꯗꯕ ꯅꯪꯒꯤꯗꯅ ꯄꯥꯏꯔꯛꯄ ꯌꯥꯕ ꯁꯤ ꯌꯥꯕ꯭ꯔꯣ
ꯅꯪꯒꯤ ꯁꯤꯦꯡꯃꯛꯀꯤ ꯑꯩꯉꯣꯟꯗ ꯂꯥꯛꯇꯦ ꯑꯗꯨꯒꯤꯅꯤ
ꯅꯪ ꯆꯪꯉꯒ ꯂꯩꯔꯝꯃꯣꯏꯌꯦ ꯑꯩꯅ ꯈꯪꯉꯦ
ꯑꯁ ꯈꯪꯗ꯭ꯔꯦꯗ ꯍꯌꯦꯡꯉꯩꯅ ꯁꯨꯃꯥꯏꯅ ꯇꯧꯔꯁꯦ ꯅꯪꯒꯛꯏꯈꯩꯅ ꯊꯦꯡꯅꯔ ꯍꯦꯛꯇ ꯇꯧꯔꯁꯦ ꯑꯗꯨꯒꯀꯥꯟ ꯌꯦꯡꯉꯣ ꯂꯥꯛꯇꯦꯕ ꯑꯗꯨꯝ
ꯐꯔꯦ ꯐꯔꯦ ꯅꯪꯒꯤ ꯋꯥꯈꯜꯅ ꯑꯗꯨ ꯌꯧꯔꯗꯤ ꯑꯩꯈꯣꯏꯗꯤ ꯀꯩ ꯍꯥꯏꯔꯨꯅꯤ ꯑꯗꯣ ꯐꯖꯅ ꯁꯥꯟꯅꯗꯕ ꯒꯤ ꯑꯣꯏꯔꯝꯃꯅꯤ ꯃꯥꯅꯤꯁ ꯌꯥꯝ ꯐꯪꯗ꯭ꯔꯤꯁꯦ ꯑꯗꯨ ꯀꯔꯤ ꯇꯧꯁꯦ ꯍꯥꯏꯅ ꯇ꯭ꯔꯣꯄꯤꯛ ꯑꯃ ꯄꯨꯈꯠꯂꯛꯑꯣ
ꯃꯤ ꯑꯇꯣꯞꯄꯒꯤ ꯌꯥꯅꯤ ꯍꯥꯏꯕ꯭ꯔꯣ ꯀꯃꯥꯏꯅ ꯇꯧꯒꯦ
ꯑꯁ ꯀꯩꯅꯣ ꯑꯩꯈꯣꯏ ꯏꯃꯥꯟꯅꯕ ꯑꯇꯣꯞꯄꯗꯤ ꯌꯥꯝ ꯆꯪꯉꯤꯗ ꯉꯔꯥꯡꯕꯨꯗꯤ ꯌꯥꯗꯕꯅꯦꯕꯀꯣ ꯀꯣꯜ ꯇꯧꯕꯗꯣ ꯑꯗꯨꯗꯒꯤ ꯉꯥꯏꯍꯥꯛ ꯂꯩꯔꯒꯗꯤ ꯑꯃꯨꯛ ꯌꯥꯕ ꯃꯥꯜꯂꯦ ꯈꯪꯗꯦ ꯉꯁꯤꯗꯤ ꯀꯃꯥꯏꯅ ꯇꯧꯕꯅꯣ ꯇꯧꯗꯔꯤꯗ
ꯑꯗꯨ ꯇꯧꯔ ꯌꯦꯡꯉꯣ ꯍꯥꯏꯗꯤ ꯑꯩꯒꯤ ꯃꯇꯨꯡꯗ ꯍꯥꯏꯇꯥꯔꯦ ꯑꯩ ꯀꯩꯅꯣꯗ ꯑꯗꯣ ꯅꯪꯁꯨ ꯈꯪꯅꯤꯗꯅ ꯑꯦ ꯏꯕꯥꯅꯤ ꯈꯛꯇ ꯑꯣꯏꯕ꯭ꯔꯥ ꯀꯩꯅꯣ ꯅꯪꯒꯤ ꯑꯁꯦꯡꯃꯛꯀꯤ ꯑꯩꯉꯣꯟꯗ ꯀꯩꯝꯇ ꯂꯥꯛꯇꯦ ꯑꯗꯨꯝ ꯆꯪꯉ ꯂꯩꯔꯤꯕꯅꯦꯕ ꯄꯣꯠꯁꯦ
ꯀꯥꯛ ꯆꯥꯔꯕꯣ ꯆꯥꯗ꯭ꯔꯤꯕꯣ ꯆꯥꯒꯦ ꯇꯧꯔꯤ ꯊꯤꯗ ꯂꯥꯡꯗ ꯇꯧꯔꯤ ꯑꯗꯨꯗ ꯌꯥꯏ ꯌꯥꯗꯦ ꯍꯥꯏ ꯀꯩꯅꯣ ꯆꯠꯂꯦꯕꯀꯣ ꯑꯗꯨꯒ ꯅꯪꯅ ꯄꯥꯏꯈꯠꯂꯛꯄꯩ ꯃꯑꯣꯡꯗ ꯀꯩꯅꯣ ꯊꯣꯛꯀꯦ ꯇꯧꯔꯒꯅꯦ ꯊꯣꯛꯄ ꯉꯝꯗꯕ ꯑꯈꯣꯏꯒꯤ ꯃꯣꯏꯒꯤ ꯃꯣꯏꯅ ꯃꯤꯅꯤꯠ ꯑꯁꯨꯛ ꯆꯠꯈ꯭ꯔꯦ ꯈꯣꯠꯈ꯭ꯔꯦꯅ ꯊꯣꯛꯏꯗꯅ ꯄꯥꯏꯈꯠꯇꯤ ꯄꯥꯏꯈꯠꯈ꯭ꯔꯅꯦꯕꯀꯣ ꯑꯩꯉꯣꯟꯗ ꯊꯣꯛꯏꯖꯤꯅ ꯑꯗꯨꯒ ꯃꯤꯅꯤꯠ ꯆꯠ ꯑꯗꯨ ꯐꯔꯦ ꯅꯪ ꯍꯜꯂꯛꯄ ꯀꯌꯥꯝ ꯀꯨꯏꯔꯒꯦ ꯉꯥꯛꯇꯪꯗꯗꯤ ꯑꯣꯏꯔꯤ ꯑꯗꯨ ꯅꯪ ꯍꯜꯂꯛꯄꯒ ꯆꯥꯛ ꯆꯥꯔꯒꯦ ꯍꯥꯏꯔ
ꯉꯥꯇꯪ ꯂꯩꯔꯥ ꯆꯥꯗꯣꯏꯅꯤꯗ ꯍꯋꯥꯏ ꯏꯔꯣꯟꯕ ꯇꯧꯔꯝꯃꯤ ꯍꯥꯏꯗ
ꯑꯗꯣ ꯈꯪꯗꯔ꯭ꯦ ꯏꯕꯥꯅꯤꯒꯤꯁꯦ ꯀꯩꯅꯣꯝ ꯁꯣꯏꯔꯕ ꯀꯔꯤꯅꯣ ꯈꯪꯗꯔ꯭ꯦ
ꯑꯩꯖꯨ ꯑꯝꯇ ꯀꯩꯅꯣ ꯇꯧꯒꯦꯁꯦ ꯍꯥꯏꯗꯤ ꯁꯤ ꯂꯣꯏꯔꯒ ꯑꯝꯇꯪ ꯁ꯭ꯋꯤꯠꯆ ꯑꯣꯐ ꯑꯣꯟ ꯇꯧꯔꯣ ꯅꯪꯁꯨ ꯑꯣꯟ ꯑꯣꯐ ꯇꯧꯔꯣ ꯑꯗꯒꯤ ꯑꯝꯇ ꯍꯪꯌꯥꯏ ꯀꯩꯅꯣ ꯑꯗꯨ ꯅ ꯅꯣꯏ ꯅꯃꯥꯟꯅꯕꯒꯤ ꯍꯥꯏꯗꯤ ꯌꯥꯏ ꯈꯣꯠꯂꯦ ꯍꯥꯏꯖꯦ ꯑꯗꯨꯝ ꯅꯪꯅꯁꯨ ꯑꯗꯨꯝ ꯅꯪꯅ ꯑꯗꯨꯝ ꯇꯧꯔ ꯌꯦꯡ
ꯏꯃꯥꯟꯅꯕꯒꯤ ꯌꯥꯏ ꯍꯥꯏꯕ ꯅꯠꯇꯦ ꯅꯪ ꯅꯅꯥꯗꯣ ꯇꯥꯍꯧꯗ꯭ꯔꯕꯣ ꯑꯩꯅ ꯍꯥꯏꯗ ꯏꯃꯥꯟꯅꯕꯒꯤ ꯌꯥꯏ ꯍꯥꯏꯕ ꯅꯠ ꯇꯦ ꯏꯃꯥꯟꯅꯕꯒꯤ ꯌꯥꯏ ꯍꯥꯏꯕ ꯅꯠꯇꯦ ꯀꯩꯗꯧꯔꯒꯦ ꯆꯪꯕꯗꯣ ꯏꯃꯥꯟꯅꯕ ꯍꯣꯏꯒꯤꯗꯤ ꯌꯥꯝ ꯆꯪꯉꯦ ꯑꯩꯈꯣꯏꯅꯤꯒꯤꯗꯨꯗꯤ ꯌꯥꯝ
ꯃꯣꯏ ꯀꯣꯜ ꯌꯥꯝ ꯇꯧ ꯑꯣꯏꯔꯝꯃꯗꯤ ꯅꯪ ꯈꯪꯉꯝꯕ꯭ꯔꯥ
ꯇꯧꯗꯕꯅꯤꯗ ꯀꯩꯁꯨ ꯑꯗꯨꯝ ꯈꯪꯗꯦ ꯇꯧꯗꯤ ꯇꯧꯗꯕꯅꯦꯕ ꯃꯣꯏꯁꯨ ꯊꯣꯏꯗꯣꯛ ꯀꯩꯁꯨ ꯌꯥꯝ ꯀꯟꯅ ꯑꯗꯨ ꯑꯗꯥ ꯇꯧꯕꯒꯤꯗꯤ ꯑꯗꯨꯝ ꯃꯣꯏꯅ ꯇꯧꯗꯣꯏꯁꯤꯁꯨ ꯑꯩꯉꯣꯟꯗꯅꯦ ꯑꯩꯅ ꯇꯧꯗꯣꯏꯁꯤꯁꯨ ꯈꯠꯇꯅꯦꯕ ꯌꯥꯝ ꯀꯟꯅ ꯑꯇꯣꯞꯄꯗ ꯀꯩꯁꯨ ꯀꯩꯅꯣ ꯇꯧꯗꯕꯅꯦꯕ ꯑꯗꯣ ꯌꯥꯝ ꯈꯦꯠꯅꯕ ꯍꯥꯏꯇꯥꯔꯦ ꯑꯗꯨꯝ ꯑꯩꯗꯤ ꯍꯥꯟꯅꯗꯩꯁꯨ ꯑꯗꯨꯝ ꯌꯥꯝꯗꯕꯅꯦ ꯃꯣꯏꯅ ꯑꯗꯨꯝ ꯗꯕꯜꯒꯤ ꯇꯥꯏꯞꯇ ꯑꯗꯨꯝ ꯍꯦꯜꯂꯦꯕ ꯍꯥꯟꯅꯗꯩꯁꯨ ꯑꯗꯨꯝ ꯑꯗꯨꯝ ꯑꯃꯨꯛꯇꯪ ꯌꯥꯝꯒꯤꯗ꯭ꯔꯗꯤ ꯌꯥꯝꯗꯕ꯭ꯔꯥ ꯈꯪꯗꯦꯗ ꯃꯣꯏꯖꯤ ꯒ꯭ꯌꯥꯟ ꯇꯥꯗꯦꯗ ꯑꯩꯁꯨ
ꯅꯠꯇ꯭ꯔꯒ ꯃꯣꯏꯅ ꯀꯨꯏꯕꯒꯤ ꯑꯣꯏꯔꯝꯕ ꯌꯥꯏ ꯑꯦꯛꯁꯄꯤꯔꯦꯟꯁ ꯑꯣꯏꯕꯩ ꯑꯣꯏꯔꯝꯕ ꯌꯥꯏ ꯍꯥꯏ ꯍꯥꯏꯗꯤ ꯀꯨꯏꯔꯕꯅꯦꯅ ꯄꯣꯠꯇꯨ ꯑꯦ ꯃꯣꯏꯗ ꯈꯤꯇꯪ ꯀꯩꯅꯣ ꯇꯧꯔ ꯃꯣꯏ ꯔꯦꯀꯣꯗ ꯂꯩꯔꯝꯒꯅꯤ
ꯂꯩꯇꯦ ꯂꯩꯇꯦ ꯑꯗꯨꯝꯕ ꯆꯞ ꯃꯥꯟꯅꯩ ꯑꯩꯒ ꯍꯧꯃꯤꯟꯅꯕ ꯑꯈꯣꯏ ꯌꯥꯎꯃꯤꯟꯅꯕ ꯉꯥꯛꯇꯅꯦꯕ ꯅꯧꯅ ꯂꯣꯏꯅ ꯑꯈꯣꯏ ꯄꯨꯂꯞ ꯆꯞ ꯃꯥꯟꯅꯅ ꯆꯞ ꯃꯥꯟꯅꯕ ꯅꯨꯃꯤꯠꯇꯒꯤ ꯍꯧꯕ ꯉꯥꯛꯇꯅꯦꯕ ꯑꯗꯣ ꯃꯣꯏꯗꯤ ꯑꯗꯨꯝ ꯍꯦꯛ ꯍꯧꯕꯗꯒꯤ ꯑꯗꯨꯝ ꯌꯥꯝ ꯆꯪꯕ ꯍꯧꯒꯔꯦꯕ ꯑꯩꯗꯤ ꯍꯦꯛ ꯍꯧꯕꯗꯁꯨ ꯆꯥꯝꯃ ꯌꯥꯡꯈꯩ ꯈꯇꯅꯦꯕ ꯑꯩꯅ ꯐꯪꯉꯤꯁꯦ ꯑꯗꯨ ꯃꯇꯨꯡꯗ ꯑꯃꯨꯛ ꯑꯥ ꯃꯔꯤ ꯋꯥꯠꯄ ꯑꯃ ꯐꯪꯉꯦ ꯑꯗꯨ ꯃꯊꯪꯪꯗꯨꯃ ꯈꯤꯇꯪ ꯌꯥꯝꯅ ꯂꯨꯄꯥ ꯆꯍꯨꯝꯒꯤ ꯆꯥꯡ ꯑꯗꯨꯃꯥꯏꯅ ꯐꯪꯉꯦ ꯑꯗꯨꯒ ꯑꯗꯨꯗꯩ ꯑꯗꯨꯝ ꯐꯪꯒꯤꯗ꯭ꯔꯦ ꯑꯗ ꯉꯔꯥꯡ ꯍꯟꯗꯛ ꯑꯃꯨꯛ ꯑꯥ ꯆꯥꯝꯃꯒ ꯅꯤꯐꯨꯒ ꯃꯥꯄꯟꯅꯦꯕ ꯑꯃꯨꯛ ꯐꯪꯉꯤ ꯌꯥꯝ ꯐꯪꯗꯦꯕ ꯗꯥꯎꯗꯣ ꯑꯗꯨꯝ ꯌꯥꯗꯦꯕ ꯈꯪꯗꯦ ꯀꯩꯒꯤꯅꯣ
ꯃꯣꯌꯅꯥ ꯀꯌꯥ ꯈꯪꯉꯦ ꯍꯥꯏꯕꯅꯣ ꯑꯗꯨꯑꯣꯏꯗꯤ
ꯃꯤ ꯌꯥꯝꯃꯦ ꯌꯥꯝꯃꯦ ꯆꯧꯉꯥꯒꯤ ꯃꯊꯛꯇ ꯂꯩꯌꯦꯕ ꯃꯣꯏꯗꯤ ꯑꯍꯥꯟꯕꯗꯅꯦ ꯑꯍꯥꯟꯕꯗꯁꯨ ꯆꯥꯇ꯭ꯔꯦꯠꯀ ꯈꯔ ꯐꯪꯉꯦꯀꯣ ꯑꯩꯅ ꯆꯥꯝꯃ ꯌꯥꯡꯈꯩ ꯐꯪꯕ ꯃꯇꯝꯗꯁꯨ ꯑꯗꯨ ꯃꯇꯨꯡꯗ ꯑꯗꯨꯝ ꯃꯣꯏꯁꯦ ꯑꯥ ꯀꯩꯅꯣ ꯆꯧꯉꯥꯒꯤ ꯃꯊꯛꯇ ꯂꯣꯏꯅ ꯐꯪꯉꯦꯕ ꯑꯗꯨꯝ ꯍꯟꯗꯛꯁꯨ ꯆꯅꯤꯄꯥꯟꯃꯨꯛ ꯐꯪꯉꯦ ꯃꯃꯥꯡꯗ ꯆꯥꯇ꯭ꯔꯨꯛꯃꯨꯛ ꯐꯪꯉꯦ ꯑꯗꯨꯃꯥꯏꯅ ꯆꯠꯂꯦꯕ ꯃꯣꯏꯒꯤ ꯃꯣꯏꯒꯤ ꯄꯩꯁꯥꯁꯤꯅ ꯑꯗꯨꯃꯥꯏꯅ ꯆꯠꯂꯦꯕ ꯆꯥꯡꯁꯦ ꯆꯠꯄꯁꯦ ꯑꯩꯒꯤꯅ ꯑꯃꯨꯛ ꯆꯅꯤ ꯆꯍꯨꯝ ꯆꯍꯨꯝ ꯌꯧꯏꯁꯤꯅ ꯑꯃꯨꯛꯇꯪꯅꯦ ꯆꯥꯝꯃꯒꯤ ꯃꯈꯥꯗꯩꯁꯤꯅ ꯑꯃꯨꯛꯇꯪ ꯑꯗꯨꯒ ꯆꯥꯝꯃ ꯈꯔ ꯈꯔ ꯍꯦꯟꯕꯁꯤꯅ ꯑꯅꯤꯔꯛ ꯁꯨꯃꯥꯏꯅ ꯁꯨꯔꯕꯅꯦꯕ ꯁꯨꯃꯥꯏꯅ ꯑꯣꯏꯌꯦꯕ ꯑꯩꯒꯤꯗꯣ ꯑꯗꯣ ꯈꯪꯗꯦ ꯑꯗꯨ ꯅꯪꯒꯤꯗꯨꯁꯨ ꯌꯥꯝꯗꯕ ꯍꯧꯔꯛꯑꯗꯤ ꯌꯥꯝꯗꯕꯅꯦꯒꯤꯅꯤꯅꯦ ꯑꯩꯅ ꯍꯥꯏꯔꯛꯏꯖꯤꯅ ꯑꯗꯨꯒꯤꯅꯤꯗ ꯑꯥꯍꯥ ꯍꯥ
ꯍꯣꯏꯆꯦ ꯑꯩꯟ ꯄꯥꯛ ꯑꯥꯏꯗꯤ ꯌꯥꯎꯕ ꯌꯥꯕ ꯌꯥꯗꯤ ꯀꯛ ꯀꯛ ꯀꯩꯅꯣ ꯀꯛ ꯀꯥ ꯀꯩꯅꯣ ꯇꯧꯗꯤ ꯑꯩꯅ ꯀꯔꯤꯝꯇ ꯀꯩꯅꯣ ꯇꯧꯗ꯭ꯔꯕ ꯍꯣꯏ ꯌꯥꯔꯦ ꯌꯥꯝꯃꯗ ꯐꯪꯉꯦ ꯍꯥꯏ ꯑꯝ ꯍꯣꯏ ꯑꯗꯨ ꯑꯣꯏ ꯁꯝ ꯀꯩꯅꯣ ꯌꯦꯡꯒꯦ ꯍꯥꯏꯇꯥꯔ ꯄꯣꯠꯇꯣ ꯀꯔꯤ ꯀꯃꯥꯏꯅꯅꯣ ꯍꯥꯏꯕꯗꯣ ꯑꯦ ꯑꯉꯥꯡ ꯅꯪꯅ
ꯃꯣꯏꯅꯅꯦꯒ꯭ꯔꯨꯞ ꯇ ꯌꯥꯔꯕ꯭ꯔꯥ ꯆꯦꯛ ꯇꯧꯔꯣꯅ ꯍꯥꯏꯔꯛꯄ ꯑꯗꯨꯗ ꯌꯦꯡꯕꯅꯤꯗ ꯑꯗꯨꯗꯗꯤ ꯑꯃꯨꯛ ꯌꯥꯔꯦ ꯍꯥꯏꯔꯕꯅꯤꯗ
ꯉꯞ ꯀꯌꯥ ꯇꯥꯔꯦ
ꯊꯦꯡꯉꯝꯃꯗꯧ ꯃꯥꯜꯂꯦ ꯃꯣꯏꯅ ꯌꯥꯔꯕ꯭ꯔꯥ ꯌꯦꯡꯅꯔꯣ ꯍꯥꯏꯔꯛꯄꯗꯨꯗꯤ
ꯎꯝ
ꯄꯨꯡꯁꯦ ꯅꯤꯄꯥꯜ ꯃꯈꯥꯏꯗꯩꯅ ꯃꯥꯄꯜ ꯁ꯭ꯋꯥꯏꯗ ꯇꯕꯧ ꯁ꯭ꯋꯥꯏꯗꯗꯤ ꯈꯔ ꯍꯥꯡꯉꯦ ꯑꯩ
ꯎꯝꯑꯣꯀꯦ ꯑꯗꯨꯃꯥꯏꯅ ꯑꯃꯨꯛ ꯀꯩꯅꯣ ꯃꯌꯥ
ꯑꯗꯩꯩ ꯅꯨꯡꯊꯤꯟꯗ ꯀꯥꯡꯗꯤ ꯀꯃꯥꯏ ꯇꯧꯒꯦ ꯅꯨꯡꯊꯤꯜꯗꯒꯥꯗꯤ ꯑꯝꯇ ꯎꯄꯥꯏ ꯂꯩꯇ꯭ꯔꯦ ꯅꯨꯃꯤꯗꯥꯡꯇ
ꯅꯨꯝꯗꯥꯡ ꯇꯥ ꯅꯪꯖꯨ ꯊꯦꯡꯅ ꯁꯨꯝ
ꯑꯗꯨꯅꯕꯨꯅꯤ ꯊꯦꯡꯅ ꯍꯜꯂꯛꯑꯦ ꯅꯨꯡꯗꯥꯡ ꯇꯥꯔꯅꯤ ꯍꯥꯏꯁꯦ ꯅꯪꯕꯨ ꯆꯥꯛ ꯆꯥꯔꯕꯣ ꯑꯗꯨꯑꯣꯏꯗꯤ ꯑꯩꯁꯦ ꯍꯜꯂꯛꯄꯒꯅꯦ ꯆꯥꯛ ꯑꯈꯣꯏ ꯀꯩꯅꯣ ꯇꯧꯕ ꯑꯥ ꯋꯥꯔꯣꯏꯕ ꯂꯩꯕꯒꯤ ꯄ꯭ꯂꯥꯎ ꯇꯧꯕꯗꯣ ꯑꯗꯨꯗꯣ ꯆꯥꯔꯦꯕ ꯑꯗꯨ ꯆꯥꯛꯇꯣ ꯆꯥꯅꯤꯡꯗꯧ ꯃꯥꯟꯗ꯭ꯔꯦ ꯄ꯭ꯂꯥꯎ ꯐꯖꯅ ꯆꯥꯁꯤꯟꯈ꯭ꯔꯦ ꯑꯩꯗꯣ ꯑꯗꯨꯅ ꯑꯗꯨꯃꯥꯏꯅ ꯂꯩꯌꯦ
ꯅꯣꯏ ꯀꯅꯥꯒꯤ ꯋꯥꯔꯣꯏꯕ
ꯂꯩꯀꯥꯏꯒꯤ ꯏꯆꯦꯁꯤꯡ ꯍꯥꯏꯇꯥꯔꯦ ꯑꯃ ꯌꯥꯎꯋꯦ ꯃꯥꯒꯤ ꯋꯥꯔꯣꯏꯕꯒꯤ
ꯍꯣꯏꯁꯦ ꯑꯩꯅ ꯅꯣꯏ ꯏꯃꯨꯡ ꯃꯅꯨꯡ ꯉꯥꯛ ꯀꯩꯅꯣ ꯇꯧ ꯃꯥꯥꯜꯂꯨꯕ ꯎꯝ ꯎꯝ ꯀꯔꯤ ꯃꯠ ꯊꯦꯟꯗꯤ ꯌꯨꯝꯗ ꯇꯧꯕꯅꯣ
ꯈꯣꯏꯖꯦ ꯁꯧꯒ꯭ꯔꯤ ꯊꯣꯡꯉꯝꯗꯧ ꯃꯥꯜꯂꯦ ꯉꯁꯤꯖꯦ
ꯎꯝ ꯎꯝ ꯅꯪꯗꯤ ꯆꯥꯗ꯭ꯔꯃꯟ ꯌꯦꯡꯉꯣ ꯌꯦꯡꯗ꯭ꯔꯦꯅꯦ ꯏꯟꯁꯥꯡꯁꯦ ꯀꯒꯤꯅꯣꯗ
ꯍꯣꯏ ꯌꯦꯡꯉꯨꯕꯕꯨꯗꯤ ꯌꯥꯏꯗ ꯑꯗꯣ ꯑꯩꯅ ꯁꯣꯝꯗ ꯀꯩꯅꯣ ꯇꯧꯕꯒꯤ ꯃꯌꯥꯝ ꯂꯩꯕ ꯃꯐꯝꯗꯥ ꯇꯥ ꯋꯥꯔꯤ ꯁꯥꯟꯅꯕꯝ ꯑꯃ ꯈꯪꯗꯦꯅ ꯁꯨꯝ ꯊꯣꯛꯂꯛꯄ ꯑꯗꯨꯒꯤꯅꯤꯗ
ꯎꯝ ꯉꯥꯁꯥꯏ ꯌꯦꯡꯉ ꯎꯝ ꯆꯥꯖꯤꯜꯂꯁꯨ ꯄ꯭ꯂꯥꯎ ꯆꯥꯖꯤꯜꯂꯁꯨ ꯑꯦ ꯀꯔꯤ ꯃꯠ ꯀꯦꯅꯣꯒ ꯍꯥꯡꯗꯣꯛꯄ
ꯌꯦꯡꯉꯔꯣꯏ ꯉꯁꯤꯁꯨ ꯀꯔꯥꯏ ꯌꯦꯡꯉꯨꯗꯣꯏꯅꯣ ꯑꯩ ꯍꯧꯖꯤꯛ ꯉꯥꯍꯥꯛ ꯂꯩ ꯇꯨꯝꯃꯗꯧꯅꯤ
ꯑꯣ ꯑꯁ ꯃꯣꯏ ꯀꯔꯤ ꯀꯔꯤ ꯚꯥꯔꯦꯜ ꯈꯔ ꯆꯠꯄꯒꯤ ꯄꯥꯎ ꯅꯣꯡꯗꯤ ꯈꯔ ꯇꯥꯏꯅꯦ ꯑꯩꯖꯨ
ꯀꯔꯝꯕꯒꯤꯅꯣ
ꯑꯃꯝ ꯀꯔꯝꯕꯒꯤꯅꯣ ꯍꯥꯏꯗꯤ ꯍꯥꯏꯗꯤ ꯑꯥꯎꯠꯁꯥꯏꯠ ꯏꯟꯗꯤꯌꯥꯗꯤ ꯃꯥꯜꯂꯦꯕ ꯃꯣꯏ ꯕꯦꯠ ꯈꯨꯇꯥꯥꯁꯦ ꯑꯗꯨꯗ ꯀꯃꯥꯏ ꯇꯧꯏꯤ ꯍꯥꯏ ꯀꯥꯟꯖꯤꯗ ꯎꯝ ꯁ꯭ꯄꯦꯟꯗꯔ ꯈꯪꯗꯦ ꯁ꯭ꯄꯦꯟꯗꯔ ꯀꯩꯅꯣꯗꯔ ꯋꯥꯟ ꯃꯤꯂꯤꯌꯟ ꯗꯣꯂꯔ ꯍꯥꯏꯗꯤ ꯌꯥꯝꯅ ꯃꯣꯏ ꯇꯥꯔꯤꯕ ꯒ꯭ꯔꯨꯞꯇꯣ ꯁ꯭ꯄꯦꯟꯒ ꯁꯥꯟꯅꯔꯤꯕ ꯀꯟꯇ꯭ꯔꯤꯗꯣ ꯌꯥꯝ ꯃꯃꯤꯡ ꯍꯥꯏꯗꯤ ꯑꯦ ꯀꯩꯏꯝ ꯂꯩ ꯀꯩꯅꯣꯅꯤꯒ ꯍꯥꯏꯅ ꯈꯜꯂ ꯅꯨꯄꯥꯗꯨꯅ ꯊꯥꯔꯕ ꯋꯥꯟ ꯃꯤꯂꯤꯌꯟ ꯁꯝꯊꯤꯡ ꯋꯥꯟ ꯃꯤꯂꯤꯌꯟ ꯍꯥꯏꯇꯥꯔꯦ ꯍꯥꯏꯗꯤ ꯁꯄꯣꯁ ꯅꯥꯏꯟ ꯀꯔꯣꯔ ꯍꯥꯏꯗꯣꯔꯥ ꯃꯣꯏꯗꯣ